ꯑꯥ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ ꯅꯨꯡꯉꯥꯏꯔꯤꯕ꯭ꯔꯣ ꯀꯩ ꯀꯩ ꯀꯃꯥꯏꯅ ꯂꯩꯔꯤꯒꯦꯅꯦ ꯏꯌꯥꯝꯕ
ꯀꯩ ꯍꯥꯏꯇꯥꯔꯦ ꯑꯗꯨꯝ
ꯃꯥꯅꯤꯅꯦ ꯎꯝ
ꯁꯦ ꯑꯗꯨꯝ ꯅꯨꯡꯉꯥꯏ ꯅꯨꯡꯉꯥꯏ ꯍꯥꯏꯇꯥꯔꯦ
ꯅꯨꯡꯉꯥꯏ ꯋꯥꯏ ꯍꯥꯏꯕꯗꯤ ꯌꯥꯗꯃꯤꯅ ꯅꯨꯡꯉꯥꯏ ꯍꯥꯏꯇꯥꯃꯤꯅꯦ ꯑꯗꯣ ꯏꯌꯥꯝꯕꯁꯦ ꯀꯩꯅꯣꯒꯤ ꯁꯨꯝ ꯀꯜꯆꯔꯦꯜꯒꯤ ꯑꯣꯏꯕ ꯑꯗꯨꯝ ꯄꯦꯅꯥ ꯅꯨꯡꯅꯥꯥ ꯀꯩꯀꯩ ꯑꯗꯨꯝ ꯀꯩꯅꯣ ꯇꯧꯕ ꯈꯣꯠꯄꯒꯤ ꯆꯠꯂꯦꯅꯁꯨ ꯇꯥꯏ ꯑꯗꯨꯝ ꯑꯗꯨꯝ ꯑꯣꯖꯥ ꯅꯨꯡꯖꯥꯥ ꯅꯥꯏꯔ ꯇꯝꯃꯦꯅꯖꯨ ꯍꯥꯏ ꯀꯃꯥꯏ ꯀꯃꯥꯏ ꯇꯧꯒꯦ ꯏꯌꯝꯕ
ꯑ ꯁꯤ ꯀꯜꯆꯔꯦꯜꯒꯤꯁꯦ ꯑꯗꯨꯝ ꯎꯝ ꯅꯨꯡꯉꯥꯏꯌꯦ ꯑꯗꯨꯝ ꯑꯣꯖꯥ ꯅꯥꯏꯔꯒ ꯑꯗꯨꯝ ꯐꯖꯟ ꯇꯝꯃꯦ ꯇꯝꯕꯗꯤ ꯍꯥꯏꯗꯤ ꯑꯩꯈꯣꯏꯒꯤ ꯏꯟꯗꯤꯖꯤꯅ꯭ꯁ ꯀꯣ ꯏꯟꯁꯇ꯭ꯔꯨꯃꯦꯟ ꯍꯥꯏꯔꯒꯗꯤ ꯑꯩꯈꯣꯏꯒꯤ ꯍꯧꯖꯤꯛꯁꯦ ꯄꯦꯅꯥ ꯄꯦꯅꯥꯒꯨꯝꯕ ꯑꯗꯨꯗꯒꯤ ꯄꯨꯡꯒꯨꯝꯕꯁꯤꯗ ꯉꯥꯏꯁꯜꯂꯛꯑꯕꯅꯤꯅ ꯑꯗꯨꯝ ꯍꯥꯏꯗꯤ ꯍꯤꯡꯒꯠꯅꯅꯕ ꯍꯣꯠꯅꯕ ꯃꯇꯝꯗ ꯑꯗꯨꯝ ꯍꯥꯏꯗꯤ ꯈꯔꯒ ꯏꯁꯥꯅꯒ ꯄꯥꯝꯖꯕꯒ ꯍꯥꯏꯗꯤ ꯀꯜꯆꯔꯁꯦ ꯈꯔ ꯄꯥꯝꯖꯕꯒ ꯌꯣꯛꯈꯠꯄ ꯄꯥꯝꯕꯒꯤ ꯑꯗꯨꯃꯥꯏꯅ ꯄꯦꯅꯥ ꯁꯦ ꯑꯣꯖꯥ ꯅꯥꯏꯔꯒ ꯇꯝꯕ ꯆꯠꯂꯦ
ꯎꯝ
ꯑꯗꯨꯝ ꯑꯗꯨꯝ ꯑꯗꯨꯝ ꯅꯨꯡꯉꯥꯏ ꯍꯧꯖꯤꯛꯄꯨꯛꯀꯤ ꯑꯣꯏꯅꯗꯤ ꯑꯗꯨꯝ ꯄꯦꯅꯥ ꯁꯦ ꯑꯗꯨꯝ ꯇꯝꯕ ꯑꯣꯏꯅ
ꯇꯝꯕꯕꯨ ꯀꯔꯤ ꯄ꯭ꯔꯣꯁꯦꯁ ꯀꯃꯥꯏ ꯇꯧꯔꯤꯒꯦ ꯂꯣꯏꯁꯤꯜꯂꯛꯑꯕꯣ ꯑꯗꯨꯝ ꯀꯌꯥꯝ ꯀꯃꯥꯏꯅ ꯍꯧꯕꯗ ꯉꯥꯏꯔꯤꯕꯣ ꯏꯌꯥꯝꯕ
ꯄꯣꯁꯦꯁꯁꯦ ꯋꯥꯟ ꯌꯥꯔꯒꯤꯗꯤ ꯂꯣꯏꯔꯦ ꯑꯗꯨꯗ ꯆꯍꯤ ꯍꯨꯝ ꯃꯔꯤ ꯇꯝꯗꯨꯕꯅꯦ ꯑꯗꯣ ꯍꯧꯖꯤꯛ ꯋꯥꯟ ꯏꯌꯥꯔꯒꯤꯗꯤ ꯂꯣꯏꯁꯟꯒꯔꯦ ꯃꯥꯒꯤ
ꯀꯣꯁꯇꯣ ꯑꯗꯨꯒ ꯑꯇꯣꯞꯄ ꯆꯍꯤ ꯈꯔ ꯑꯅꯤ ꯑꯍꯨꯝ ꯋꯥꯠꯂꯤ ꯂꯣꯏꯗꯨꯕꯨꯗꯤ
ꯑꯣ ꯃꯣꯏꯁꯨ ꯀꯩꯅꯣꯒꯨꯝꯕꯒ ꯇꯧꯕ꯭ꯔꯣ ꯁꯥꯔꯇꯤꯐꯤꯀꯦꯠ ꯁꯥꯔꯇꯤꯐꯤꯀꯦꯠ ꯄꯤ ꯈꯣꯠꯇꯅ
ꯑ ꯁꯥꯔꯇꯤꯐꯤꯀꯦꯠ ꯄꯤ ꯈꯣꯠꯇꯅ ꯇꯧꯋꯦ ꯃꯥꯒꯤ ꯏꯟꯁꯇꯤꯇ꯭ꯌꯨꯠ ꯑꯃ ꯅꯥꯏꯔꯒ ꯍꯥꯏꯗꯤ ꯏꯟꯁꯇꯤꯇ꯭ꯌꯨꯠꯀꯤ ꯃꯈꯥꯁꯤꯗ ꯐꯖꯅ ꯇꯝꯕꯅꯦꯕ
ꯑꯥ
ꯑꯗꯨ ꯅꯠꯇꯕꯁꯨ ꯌꯥꯏ ꯑꯣꯖꯥꯒꯤ ꯅꯥꯛꯇ ꯂꯩꯔꯒ ꯑꯗꯨꯝ ꯏꯟꯁꯇꯤꯇ꯭ꯌꯨꯠ ꯅꯥꯏꯗꯕꯤꯗ ꯑꯗꯨꯝ ꯈꯣꯏꯒꯤ ꯀꯩꯅꯣꯁꯦ ꯑꯗꯨꯝ ꯍꯥꯏꯗꯤ ꯑꯩꯈꯣꯏꯒꯤ ꯀꯜꯆꯔꯁꯤ ꯌꯣꯛꯈꯠꯄ ꯄꯥꯝꯕ ꯑꯣꯏꯅ ꯑꯗꯨꯝ ꯇꯝꯃꯁꯨ ꯌꯥꯏꯑꯦꯕ
ꯑꯣ
ꯑꯣꯖꯥ ꯑꯃꯒꯤ ꯃꯅꯥꯛꯇ ꯂꯩꯔꯒ ꯑꯗꯣ ꯑꯩꯈꯣꯏꯅ ꯍꯧꯖꯤꯛꯀꯤ ꯃꯇꯝꯁꯤꯗꯤ ꯑꯗꯨꯝ ꯀꯜꯆꯔ ꯌꯣꯛꯈꯠꯂꯁꯨ ꯑꯗꯨꯝ ꯁꯥꯔꯇꯤꯐꯤꯀꯦꯠ ꯀꯩꯀꯩ ꯑꯗꯨꯝ ꯆꯪꯕꯅꯤꯅ ꯍꯥꯏꯗꯤ ꯏꯟꯁꯇꯤꯇ꯭ꯌꯨꯠ ꯅꯥꯏꯅ ꯑꯗꯨꯝ ꯍꯧꯖꯤꯛꯁꯦ ꯄꯦꯅꯥ ꯑꯣꯏꯔꯁꯨ ꯑꯃ ꯑꯣꯏꯔꯁꯨ ꯑꯃ ꯑꯣꯏꯔꯁꯨ ꯏꯁꯩ ꯅꯣꯡꯃꯥꯏ ꯑꯗꯨ ꯂꯩꯔꯤꯕ ꯖꯒꯣꯏ ꯂꯩꯔꯤꯕ ꯃꯌꯥꯝꯁꯦ ꯑꯩꯈꯣꯏ ꯀꯜꯆꯔꯒ ꯃꯔꯤ ꯂꯩꯅꯕꯁꯤꯡꯁꯦ ꯍꯧꯖꯤꯛꯇꯤ ꯏꯟꯁꯇꯤꯇ꯭ꯌꯨꯠ ꯑꯣꯏꯅ ꯂꯤꯡꯈꯠꯅꯔꯦ
ꯍꯣꯏ
ꯑꯗꯨꯗꯨꯅ ꯏꯟꯁꯇꯤꯇ꯭ꯌꯨꯠ ꯑꯃꯒꯤ ꯃꯈꯥꯗ ꯇꯝꯍꯧꯕꯅ ꯐꯩꯑꯅ ꯑꯗꯨꯃꯥꯏꯅ ꯍꯣꯠꯅꯔꯤ ꯍꯣꯠꯅꯕꯕꯨꯗꯤ
ꯇꯝꯕꯁꯦ ꯑꯗꯨꯝ ꯃꯣꯏꯁꯦ ꯑꯗꯨꯝ ꯆꯍꯤ ꯅꯨꯡꯅꯤ ꯂꯩꯇꯕ ꯅꯠꯇ꯭ꯔꯣ ꯑꯗꯨꯝ ꯑꯉꯥꯡ ꯑꯣꯏꯔꯁꯨ ꯑꯍꯜ ꯑꯣꯏꯔꯁꯨ ꯑꯗꯨꯝ ꯅꯨꯄꯤ ꯑꯉꯥꯡ ꯑꯣꯏꯏꯁꯨ ꯑꯗꯨꯝ ꯇꯝꯕ ꯌꯥꯕ ꯅꯠꯇ꯭ꯔꯣ ꯃꯣꯏ
ꯎꯝ ꯇꯝꯕꯁꯦ ꯑꯩꯈꯣꯏ ꯆꯍꯤ ꯆꯍꯤꯗꯤ ꯈꯥꯏꯗ꯭ꯔꯦ ꯑꯩꯈꯣꯏ ꯀꯜꯆꯔꯕꯨ ꯝꯄꯥꯝꯖꯕ ꯑꯗꯨꯃꯥꯏꯅ ꯑꯗꯨꯝ ꯇꯝꯕ ꯌꯥꯔꯦ ꯑꯉꯥꯡ ꯃꯆꯥ ꯍꯧꯖꯤꯛꯁꯦ ꯌꯥꯎꯔꯤꯁꯦ ꯑꯉꯥꯡ ꯃꯆꯥ ꯆꯍꯤ ꯌꯥꯝꯗ꯭ꯔꯕꯗ ꯆꯍꯤ ꯅꯤꯄꯥꯥꯟ ꯃꯥꯄꯜ ꯇꯔꯥ ꯍꯥꯏꯒꯤ ꯑꯉꯥꯡ ꯁꯨꯝ ꯌꯥꯎꯏ ꯑꯗꯨꯗꯒꯤ ꯑꯗꯨꯝ ꯑꯍꯟꯁꯨ ꯑꯗꯨꯝ ꯌꯥꯎꯋꯤ ꯆꯍꯤꯗꯤ ꯈꯥꯏꯗꯔꯦ ꯅꯨꯄꯥ ꯅꯨ ꯅꯨꯄꯤꯒꯤ ꯈꯦꯠꯅꯕ ꯂꯩꯇꯦ ꯑꯩꯈꯣꯏꯒꯤ ꯀꯜꯆꯔ ꯄꯥꯝꯖꯕ ꯌꯣꯛꯈꯠꯅꯤꯡꯕ ꯀꯥꯡꯕꯨꯒꯤ ꯑꯣꯏꯅꯗꯤ
ꯑꯥ ꯑꯗꯣ ꯇꯝꯕꯖꯦ ꯍꯧꯖꯤꯛ ꯃꯤ ꯀꯌꯥꯃꯨꯛ ꯇꯝꯒꯦ ꯌꯥꯝꯕ꯭ꯔꯣ ꯃꯤꯕꯨ ꯀꯃꯥꯏꯅ ꯇꯧꯒꯦ ꯌꯥꯝꯕ ꯀꯥꯒꯨꯝꯕ ꯑꯗꯩ ꯀꯩ ꯍꯥꯏꯅꯤ ꯑꯗꯨꯝ ꯁꯨꯃꯥꯡꯒꯨꯝꯕ ꯀꯩꯒꯨꯝꯕꯗ ꯑꯗꯨꯝ ꯇꯝꯕ꯭ꯔꯥ
ꯑꯗꯨꯝ ꯑꯗꯨ ꯇꯝꯕ ꯈꯣꯠꯄ ꯑꯗꯨꯝ ꯂꯥꯡꯕ ꯈꯣꯠꯄꯗꯒꯤ ꯇꯧꯕ ꯈꯣꯠꯄꯗꯤ ꯑꯗꯨꯝ ꯂꯩꯀꯥꯏ ꯅꯨꯡꯉꯥꯏ ꯇꯝꯃꯤꯕꯔꯥꯏ ꯊꯪꯅꯕ ꯂꯩꯗꯅ ꯌꯨꯝꯊꯪꯅꯕ ꯀꯩ ꯀꯩ ꯂꯩꯕ ꯑꯗꯨꯝ ꯀꯔꯤꯝ ꯍꯥꯏꯗꯦ ꯑꯗꯨꯝ
ꯇꯝꯕꯁꯦ ꯑꯩꯈꯣꯏꯒꯤ ꯀꯜꯆꯔꯒꯤ ꯑꯣꯏꯕꯅꯤꯅ ꯑꯗꯨꯝ ꯂꯩꯀꯥꯏꯅꯁꯨ ꯑꯗꯨꯝ ꯁꯞꯄꯣꯔꯠ ꯇꯧꯋꯦ ꯍꯥꯏꯗꯤ ꯑꯗꯨꯝ ꯈꯔꯗꯤ ꯑꯗꯨꯝ ꯑꯩꯗꯤ ꯃꯥꯒꯤ ꯀ꯭ꯂꯥꯁ ꯇꯥꯏꯝꯗꯕꯨꯗꯤ ꯑꯗꯨꯝ ꯈꯔ ꯂꯥꯡꯉꯦ ꯍꯥꯏꯗꯤ ꯑꯗꯨꯕꯨ ꯀꯥꯗꯅ ꯑꯃꯨꯛ ꯑꯩꯈꯣꯏꯒꯤ ꯖꯒꯣꯏ ꯇꯝꯃꯛꯄ ꯑꯇꯣꯞꯄꯗ ꯑꯃꯨꯛ ꯏꯁꯩ ꯑꯃꯨꯛ ꯇꯝꯖꯤꯟꯅꯔꯛꯄ ꯍꯥꯏꯗꯤ ꯀꯜꯆꯔꯒꯤ ꯑꯣꯏꯕꯁꯤꯡꯁꯦ ꯑꯌꯥꯝꯕ ꯂꯣꯏ ꯇꯝꯃꯦꯕ ꯊꯥꯡ ꯇꯥ ꯑꯗꯨꯗꯒꯤ ꯑꯗꯨꯗꯤ ꯃꯨꯛꯅꯥ ꯑꯗꯨꯗꯒꯤ ꯑꯩꯈꯣꯏꯒꯤ ꯂꯩꯔꯤꯕ ꯂꯪ ꯗ꯭ꯔꯦꯟ ꯊꯤꯟꯕ ꯈꯣꯠꯄ ꯖꯒꯣꯏ ꯁꯥꯕ ꯑꯗꯤ ꯏꯁꯩ ꯑꯗꯨꯝ ꯃꯈꯜꯁꯦ ꯑꯗꯨꯝ ꯀꯜꯆꯔꯒ ꯃꯔꯤ ꯂꯩꯅꯕ ꯑꯗꯨꯝ ꯑꯌꯥꯝꯕ ꯇꯝꯃꯦ ꯇꯝꯕꯗꯤ ꯑꯗꯨꯝ ꯃꯥꯏ ꯃꯥꯒꯤ ꯀ꯭ꯂꯥꯁ ꯀ꯭ꯂꯥꯁꯀꯤ ꯍꯥꯏꯗꯤ ꯐꯥꯡꯖꯤꯟꯅꯕꯁꯨ ꯌꯥꯎꯋꯦ ꯑꯗꯨꯝ ꯂꯥꯡꯕꯁꯨ ꯌꯥꯎꯔꯦ ꯑꯗꯨꯝ ꯍꯥꯏꯗꯤ ꯂꯥꯏꯛ ꯂꯩꯀꯥꯏꯅꯤꯅ ꯂꯩꯀꯥꯏꯅ ꯑꯗꯨꯝ ꯍꯥꯏꯗꯤ ꯑꯩꯈꯣꯏꯒꯤ ꯀꯜꯆꯔꯕꯨ ꯌꯣꯛꯈꯠꯅꯅꯕ ꯍꯣꯠꯅꯔꯛꯄꯅꯤꯅ ꯑꯗꯨꯝ ꯑꯗꯨꯗ ꯀꯌꯥ ꯀꯩꯅꯣ ꯗꯤꯁꯇꯔꯕꯦꯟ ꯄꯤꯕ ꯈꯣꯠꯄꯗꯤ ꯑꯣꯏꯗꯦꯕ ꯑꯗꯨꯝ ꯐꯖꯅ ꯁꯞꯄꯣꯔꯠ ꯇꯧꯕꯤꯌꯦ ꯍꯧꯖꯤꯛ ꯃꯇꯝꯁꯦ
ꯃꯥꯅꯤꯅꯦ ꯍꯥꯏꯗꯤ ꯑꯩꯈꯣꯏ ꯑꯗꯨꯝ ꯆꯥꯎꯈꯠꯂꯛꯅꯕ ꯈꯣꯀꯠꯂꯛꯅꯕ ꯇꯧꯔꯤꯅꯤꯅ ꯁꯨꯝ ꯃꯨꯠꯊꯗꯅꯕ ꯑꯗꯣ ꯑꯌꯥꯝꯕ ꯀꯩꯅꯣꯗꯤ ꯃꯣꯏ ꯅꯣꯏ ꯇꯝꯃꯤꯗꯨꯒ ꯑꯗꯨꯗꯒꯤ ꯑꯩꯈꯣꯏꯒꯤ ꯂꯥꯏꯔꯤꯛ ꯇꯝꯕ ꯈꯣꯠꯄꯁꯤꯒ ꯃꯇꯝꯗꯤ ꯑꯗꯨꯝ ꯌꯥꯅꯕ꯭ꯔꯥ ꯀꯃꯥꯏꯅ ꯇꯧꯋꯤ ꯃꯇꯝ ꯇꯥꯏꯝꯗꯤ ꯀꯃꯥꯏꯅ ꯅꯪꯅ ꯑꯗꯨꯝ ꯍꯥꯏꯗꯤ ꯌꯥꯅꯕ ꯁꯤꯟꯗꯣꯛ ꯈꯣꯠꯇꯣꯛꯄꯁꯦ ꯑꯗꯨꯝ ꯊꯨꯡꯅꯕ꯭ꯔꯥ ꯍꯥꯏꯗꯤ ꯇꯝꯕ ꯈꯣꯠꯄꯗ ꯑꯗꯨꯝ ꯍꯥꯏꯗꯤꯒꯤ ꯑꯃꯗꯨꯗ ꯇꯝꯃꯒ ꯂꯥꯏꯔꯤꯛꯇ ꯑꯃꯨꯛ ꯁꯣꯏꯕ ꯅꯠꯇ꯭ꯔꯒ ꯂꯩꯗꯅ ꯇꯥꯏꯃꯤꯡꯗꯣ ꯂꯥꯏꯔꯤꯛ ꯁ꯭ꯀꯨꯜ ꯀꯥꯕ ꯈꯣꯠꯄꯒꯤ ꯑꯗꯨꯝꯕꯒꯤ ꯇꯥꯏꯃꯤꯡꯒ ꯍꯥꯏꯇꯥꯔꯦꯅꯦ ꯂꯥꯏꯏꯔꯤꯛ ꯇꯝꯃꯒ ꯃꯇꯝꯗꯤ ꯀꯃꯥꯏꯅ ꯇꯧꯅꯒꯦ ꯆꯥꯅꯕ꯭ꯔꯣ ꯑꯗꯨꯝ
ꯎꯝ ꯃꯇꯝꯁꯦ ꯑꯩꯈꯣꯏꯅ ꯑꯗꯨꯝ ꯇꯥꯏꯝ ꯃꯦꯅꯦꯖꯃꯦꯟ ꯐꯖꯅ ꯑꯗꯨꯝ ꯍꯥꯏꯗꯤ ꯃꯒꯤ ꯑꯗꯨꯝ ꯁꯦꯝꯃꯒ ꯐꯖꯅ ꯇꯧꯋꯦ ꯍꯥꯏꯕꯗꯤꯗꯤ ꯁ꯭ꯀꯨꯜ ꯆꯠꯄ ꯑꯣꯏꯔꯁꯨ ꯀꯣꯂꯦꯖ ꯀꯥꯕ ꯑꯣꯏꯔꯁꯨ ꯑꯗꯨꯗꯒꯤ ꯇꯨꯏꯁꯟ ꯇꯧꯕ ꯑꯣꯏꯔꯁꯨ ꯃꯥꯥꯏ ꯃꯥꯒꯤ ꯃꯇꯝ ꯃꯇꯝꯗꯨꯒꯤ ꯑꯣꯏꯅ ꯍꯥꯏꯗꯤ ꯑꯗꯨ ꯑꯩꯈꯣꯏꯅ ꯇꯨꯏꯁꯟ ꯆꯠꯇꯕ ꯑꯗꯨꯒꯨꯝꯕ ꯁ꯭ꯀꯨꯜ ꯀꯥꯗꯕ ꯑꯗꯣ ꯑꯍꯥꯡꯕ ꯑꯩꯈꯣꯏꯒꯤ ꯉꯥꯏꯍꯥꯛꯇꯪ ꯀꯩꯅꯣ ꯇꯧꯕ ꯃꯇꯝꯗ ꯍꯥꯏꯗꯤ ꯏꯟꯇꯔꯇꯦꯟꯃꯦꯟ ꯑꯣꯏꯅ ꯇꯝꯕ ꯍꯥꯏꯗꯤ ꯑꯩꯈꯣꯏꯒꯤ ꯀꯜꯆꯔꯁꯤ ꯌꯣꯛꯈꯠꯅꯅꯕꯒꯤꯗꯃꯛꯇ ꯃꯥꯒꯤ ꯃꯇꯝꯁꯦ ꯌꯥꯝꯗ꯭ꯔꯕꯗ ꯅꯣꯡꯃꯗ ꯑꯗꯨꯝ ꯋꯥꯟ ꯑꯋꯥꯔ ꯇꯨ ꯑꯋꯥꯔꯒꯨꯝꯕ ꯑꯗꯨꯝ ꯍꯥꯏꯗꯤ ꯀꯥꯏꯗꯣꯛꯑꯒ ꯑꯗꯨꯗꯃꯥꯏꯅ ꯑꯩꯈꯣꯏꯅ ꯑꯗꯨꯝ ꯇꯝꯕ ꯆꯠꯂꯦ ꯑꯗꯨꯃꯥꯏꯅ ꯇꯧꯔꯒ ꯑꯗꯨꯩꯗꯤ ꯃꯦꯅꯦꯁꯃꯦꯟꯁꯦ ꯈꯔ ꯀꯩꯅꯣ ꯇꯧꯗ꯭ꯔꯒꯗꯤ ꯑꯗꯨꯝ ꯍꯥꯏꯗꯤ ꯇꯜꯂꯛꯄꯁꯨ ꯌꯥ ꯋꯥꯕꯅꯤ ꯁ꯭ꯀꯨꯜ ꯑꯗꯨꯗꯒꯤ ꯀꯣꯂꯦꯖ ꯑꯗꯒꯤ ꯇꯨꯋꯏꯁꯟ ꯀꯩ ꯀꯩ ꯇꯧꯔꯛꯄ ꯃ ꯇꯝ ꯊꯤꯅ ꯥꯎꯜ ꯇꯧꯔ ꯆꯠꯂꯛꯄꯅꯤꯅ
ꯃꯥꯅꯦ
ꯍꯥꯏꯗꯤ ꯌꯥꯝꯅ ꯋꯥꯔꯛꯄ ꯃꯇꯝ ꯆꯣꯛꯊꯕ ꯃꯇꯝ ꯆꯥꯎꯋꯦ ꯑꯗꯣ ꯑꯗꯨꯝ ꯑꯩꯗꯤ ꯀꯜꯆꯔꯕꯨ ꯄꯥꯝꯖꯕ ꯑꯗꯨꯗꯒꯤ ꯌꯣꯛꯈꯠꯅꯤꯡꯕꯒꯤ ꯑꯗꯨ ꯃꯥꯒꯤ ꯏꯊꯤꯟꯜꯗꯨꯅ ꯏꯅꯣꯠꯇꯣ ꯂꯩꯕꯅꯤꯅ ꯑꯩꯈꯣꯏꯒꯤ ꯀꯩꯅꯣꯗ ꯏ ꯇꯣꯡꯗ ꯌꯥꯎꯔ ꯂꯩꯕ ꯄꯣꯠꯅꯤꯅ ꯑꯗꯨꯝ ꯃꯇꯝꯁꯦ ꯅꯣꯡꯃꯗ ꯄꯨꯡ ꯑꯃꯒꯨꯝꯕ ꯑꯅꯤꯒꯨꯝꯕ ꯑꯗꯨꯃꯥꯏꯅ ꯀꯥꯏꯊꯣꯛꯑ ꯀꯥꯏꯊꯣꯛꯑꯒ ꯑꯗꯨꯝ ꯇꯝꯃꯦ ꯍꯥꯏꯇꯥꯔꯦ
ꯑ ꯏꯌꯥꯝꯕꯣꯏ ꯆꯍꯤ ꯑꯃꯨꯛ ꯇꯝꯃꯝꯃꯕꯅꯤꯅ ꯈꯔ ꯀꯩꯅꯣ ꯀꯩꯀꯩ ꯁꯦꯟꯊꯣꯛ ꯂꯝꯕꯤ ꯀꯩꯀꯩ ꯈꯔ ꯁꯦꯝꯖꯕ ꯑꯗꯨꯝ ꯄ꯭ꯔꯣꯒꯥ꯭ꯔꯒꯥꯝ ꯅꯨꯡꯒꯥꯝ ꯆꯠꯄ ꯈꯣꯠꯄꯕꯨ ꯈꯔ ꯍꯧꯔꯕ꯭ꯔꯣ ꯀꯃꯥꯏ ꯀꯃꯥꯏꯅ ꯄ꯭ꯔꯣꯒꯥꯝꯁꯤꯅ ꯀꯩ ꯀꯩ ꯊꯣꯛꯠꯂꯤꯒꯦ ꯀꯃꯥꯏꯅ ꯇꯧꯔꯤꯕꯣ ꯀꯃꯥꯏꯅ ꯍꯥꯏꯗꯤ ꯄꯩꯁꯥ ꯅꯨꯡꯁꯥ ꯐꯪꯕ ꯈꯣꯇꯣꯏꯁꯤꯕꯨ ꯈꯔ ꯐꯪ ꯈꯞ ꯍꯧꯕ ꯃꯥꯂꯦ ꯌꯦꯅꯣꯗ ꯀ ꯌꯥꯝ ꯎꯨꯏꯗ ꯏꯁꯇꯦꯇꯁꯇ ꯀꯩꯗ ꯋꯥꯆꯞꯇ ꯊꯝꯃꯛꯄꯗ ꯈꯣꯄ ꯈꯣꯠꯄꯗꯤ ꯗ꯭ꯔꯦꯁ ꯁꯦꯝꯃꯒ ꯀꯩꯅꯣ ꯇꯧꯔ ꯀꯥꯞꯄ ꯈꯣꯠꯄ ꯎꯏ ꯑꯗꯨꯝ ꯀꯃꯥꯏ ꯀꯃꯥꯏ ꯇꯧꯔꯤꯒ ꯀꯩꯀꯩ ꯆꯠꯂꯤꯒ ꯑꯌꯥꯝꯕꯣ
ꯎꯝ ꯍꯧꯖꯤꯛꯁꯦ ꯁꯤꯁꯦ ꯇꯝꯃꯨꯔꯕꯅꯤꯅ ꯍꯥꯏꯗꯤ ꯑꯩꯈꯣꯏꯒꯤ ꯀꯜꯆꯔꯁꯦ ꯄꯥ ꯌꯣꯛꯈꯠ ꯄ ꯑꯣꯏꯅ ꯁꯨꯝ ꯍꯥꯏꯇꯥꯔꯦ ꯑꯩꯈꯣꯏꯒꯤ ꯎꯃꯪ ꯂꯥꯏ ꯍꯔꯥꯎꯕꯒꯨꯝꯕ ꯑꯗꯨꯗꯒꯤ ꯌꯨꯝꯒꯤ ꯊꯧꯔꯝ ꯑꯗꯨꯗꯒꯤ ꯑꯩꯈꯣꯏꯒꯤ ꯀꯔꯤꯒꯨꯝꯕ ꯀꯜꯆꯔꯒꯤ ꯃꯔꯝꯗ ꯀꯜꯆꯔꯒ ꯃꯔꯤ ꯂꯩꯅꯕ ꯄꯔꯐꯣꯔꯃꯦꯟꯁꯀꯨꯝꯕ
ꯍ
ꯑꯗꯨꯝ ꯍꯥꯏꯔꯛꯄꯁꯨ ꯌꯥꯎꯋꯦ ꯑꯗꯨꯒ ꯑꯩꯈꯣꯏꯒꯤ ꯀꯜꯆꯔꯒ ꯑꯗꯨꯝ ꯑꯌꯥꯝꯕꯅ ꯁꯒꯣꯜꯅ ꯑꯩꯈꯣꯏꯒꯤ ꯃꯅꯤꯄꯨꯔꯁꯤꯗꯤ ꯑꯌꯥꯝꯕꯅ ꯀꯜꯆꯔ ꯗ ꯑꯌꯥꯝꯕ ꯑꯗꯨꯝ ꯁꯥꯒꯣꯟꯅ ꯂꯩꯕꯅꯤꯅ ꯑꯩꯈꯣꯏꯗꯤ ꯐꯦꯁꯇꯤꯚꯦꯜ ꯑꯗꯨꯗꯒꯤ ꯀꯜꯆꯔꯁꯤꯅ ꯑꯗꯨꯝ ꯕꯥꯎꯟ ꯇꯧꯔ ꯂꯩꯕꯅꯤꯅ ꯑꯗꯨ ꯃꯣꯏꯅ ꯍꯥꯏꯔꯛꯄ ꯍꯥꯏꯔꯛꯄ ꯑꯗꯨꯝ ꯑꯗꯨꯝ ꯍꯥꯏꯗꯤ ꯑꯗꯨꯝ ꯁꯔꯨꯛ ꯑꯗꯨ ꯄꯥꯔꯇꯤꯁꯤꯄꯦꯠ ꯑꯗꯨꯝ ꯌꯥꯏꯌꯦ ꯌꯥꯕꯗꯤ ꯑꯗꯨꯝ ꯍꯥꯏꯗꯤ ꯑꯩꯈꯣꯏꯒꯤ ꯏꯟꯀꯝꯁꯨ ꯑꯗꯨꯝ ꯇꯞ ꯇꯞꯅ ꯑꯗꯨꯝ ꯖꯦꯅꯦꯔꯦꯠ ꯇꯧꯕ ꯌꯥꯕ ꯄꯣꯠꯅꯦꯕ
ꯑꯗꯣ ꯃꯣꯏꯅ ꯑꯗꯨꯝ ꯃꯣꯏꯅ ꯑꯗꯨꯝꯕ ꯑꯗꯨꯝ ꯈꯔ ꯈꯔ ꯄꯤꯔꯛꯄ ꯅꯠꯇ꯭ꯔꯣ ꯆꯠꯄ ꯑꯗꯨꯝ ꯃꯣꯏꯅ ꯍꯥꯏ
ꯑ ꯑꯗꯨꯝ ꯃꯣꯏꯅ ꯑꯗꯨꯝ ꯍꯥꯏꯔꯛꯄ ꯈꯣꯠꯄꯗ ꯑꯗꯨꯝ ꯑꯗꯨꯝ ꯈꯔ ꯈꯔ ꯑꯩꯈꯣꯏꯒꯤ ꯏꯟꯀꯝꯁꯨ ꯑꯗꯨꯝ ꯖꯦꯅꯦꯔꯦꯠ ꯈꯔ ꯈꯔꯕꯨꯗꯤ ꯇꯧꯋꯦ ꯑꯗꯨꯝ ꯑꯩꯈꯣꯏ ꯆꯠꯊꯣꯛ ꯆꯠꯁꯤꯟꯒꯤ ꯑꯗꯨꯗꯒꯤ ꯆꯥꯕ ꯊꯛꯄ ꯈꯣꯠꯄ ꯑꯗꯨꯝ ꯌꯥꯝ ꯀꯟꯅ ꯀꯩꯅꯣ ꯇꯧꯗ꯭ꯔꯒꯁꯨ ꯑꯩꯗꯤ ꯍꯧꯔꯛꯄꯒꯗꯤ ꯍꯦꯛꯇ ꯏꯟꯀꯝꯗꯨꯗꯤ ꯌꯥꯝ ꯀꯟꯅ ꯌꯥꯝꯌꯥꯝ ꯐꯪꯗ꯭ꯔꯒꯁꯨ ꯑꯗꯨꯝ ꯈꯔꯒꯗꯤ ꯑꯗꯨꯝ ꯐꯪꯉꯒ ꯑꯗꯨꯝ ꯑꯩꯗꯤ ꯀꯜꯆꯔꯁꯤꯁꯨ ꯌꯣꯛꯈꯠꯄ ꯑꯣꯏꯅ ꯑꯗꯨꯝ ꯍꯧꯖꯤꯛꯐꯥꯎꯒꯤ ꯑꯣꯏꯅꯗꯤ ꯑꯗꯨꯝ ꯄꯥꯔꯇꯤꯁꯤꯄꯦꯠ ꯇꯧꯋꯦ ꯑꯗꯨꯝ ꯃꯣꯏꯅ ꯍꯥꯏꯔꯛꯄ ꯈꯣꯠꯂꯛꯄ ꯑꯗꯨꯗꯒꯤ ꯊꯧꯔꯝ ꯑꯃꯇ ꯑꯣꯏꯔꯁꯨ ꯑꯩꯗꯤ ꯑꯗꯨꯝ ꯄꯥꯔꯇꯤꯁꯤꯄꯦꯠ ꯇꯧꯔꯒ ꯅꯨꯡꯉꯥꯏꯅ ꯑꯗꯨꯝ ꯍꯧꯖꯤꯛꯐꯥꯎꯒꯤꯗꯤ ꯑꯣꯏꯅꯗꯤ ꯑꯗꯨꯃꯥꯏꯅ ꯆꯠꯊꯔꯤ ꯍꯥꯏꯇꯥꯔꯦꯅꯦ
ꯑꯩꯁ ꯐ ꯏꯌꯥꯝꯕ ꯑꯗꯣ ꯁꯨꯝꯕꯁꯤꯁꯨ ꯀꯩꯅꯣ ꯇꯧꯔꯒꯗꯤ ꯑꯗꯨꯝ ꯃꯈꯥ ꯁꯥꯡꯅ ꯇꯝꯊꯔꯒ ꯑꯗꯨꯝ ꯃꯅꯤꯄꯨꯔꯒꯤ ꯀꯜꯆꯔꯦꯜꯒꯤ ꯑꯣꯏꯕ ꯀꯩꯅꯣꯒꯨꯝꯕ ꯂꯩꯔꯤꯕ ꯁꯔꯀꯥꯔꯒꯤ ꯂꯩꯔꯤꯉꯩꯁꯤꯗ ꯑꯣꯖꯥꯅꯣ ꯌꯥꯒꯣ ꯑꯣꯏꯔꯤꯉꯩꯁꯤꯁꯨ ꯑꯗꯨꯝ ꯇꯣꯂꯣꯞ ꯆꯥꯎꯅ ꯆꯥꯔꯝꯒꯅꯤ ꯃꯣꯏꯁꯤꯗꯣ ꯊꯕꯛ ꯑꯃ ꯑꯣꯏꯅ ꯑꯗꯨꯝ ꯇꯧꯕ ꯌꯥꯕꯖꯥꯠꯅꯤ ꯃꯣꯏꯁꯨ
ꯍꯧꯖꯤꯛꯁꯦ ꯀꯜꯆꯔꯁꯦ ꯌꯥꯝꯅ ꯍꯥꯏꯕꯗꯤ ꯑꯩꯈꯣꯏꯒꯤ ꯃꯅꯤꯄꯨꯔꯗ ꯇꯞ ꯇꯞꯅ ꯍꯧꯖꯤꯛꯁꯦ ꯀꯟꯅꯕꯨꯗꯤ ꯀꯩꯅꯣ ꯇꯧꯕꯗꯤ ꯑꯣꯏꯗ꯭ꯔꯤ ꯍꯥꯏꯗꯤ ꯑꯦꯒ꯭ꯔꯤꯀꯜꯆꯔꯒꯤ ꯃꯔꯝꯗ ꯃꯥꯏ ꯄꯥꯛ ꯆꯟꯅ ꯀꯩꯅꯣ ꯇꯧꯕ ꯑꯣꯏꯅꯗꯣꯔꯤꯕꯅꯤꯅ
ꯎꯥ ꯄꯥꯛ ꯁꯟꯅ ꯇꯧꯕ ꯑꯣꯏꯗ꯭ꯔꯤꯕꯅꯤꯅ ꯑꯗꯨ ꯎꯝ
ꯍꯧꯖꯤꯛꯁꯦ ꯏꯟꯁꯇꯤꯇ꯭ꯌꯨꯁꯟ ꯑꯌꯥꯝꯕꯗ ꯑꯗꯨꯝ ꯍꯧꯖꯤꯛ ꯀꯜꯆꯔꯒ ꯃꯔꯤ ꯂꯩꯅꯕ ꯊꯥꯡ ꯇꯥ ꯌꯥꯎꯔꯛꯑꯦ ꯑꯗꯨꯗꯒꯤ ꯖꯒꯣꯏ ꯀꯀꯩ ꯑꯗꯨꯝ ꯀ꯭ꯂꯥꯁꯇꯤ ꯑꯗꯨꯝ ꯍꯥꯞꯆꯤꯟꯅꯔꯛꯑꯦ ꯍꯧꯖꯤꯛ ꯀꯥꯟꯁꯦ ꯀꯜꯆꯔꯒ ꯃꯔꯤ ꯂꯩꯅꯕꯗ ꯑꯗꯨꯝ ꯄꯦꯅꯥꯁꯤꯁꯨ ꯀ꯭ꯂꯥꯁ ꯑꯃ ꯑꯣꯏꯅ ꯇꯝꯅꯕ ꯌꯥꯎꯔꯛꯑꯦ ꯁ꯭ꯀꯨꯜ ꯁ꯭ꯀꯨꯜꯗ ꯍꯧꯖꯤꯛ ꯇꯧꯔꯤꯁꯦ ꯇꯣꯉꯥꯟ ꯇꯣꯉꯥꯟꯕ ꯑꯣꯏꯅ ꯑꯗꯨꯗꯨꯅ ꯍꯧꯖꯤꯛ ꯁꯦ ꯀꯩꯅꯣꯒꯤ ꯑꯣꯏꯅ ꯍꯥꯏꯗꯤ ꯀꯜꯆꯔꯒ ꯃꯔꯤ ꯂꯩꯅꯕ ꯑꯣꯖꯥꯁꯨ ꯃꯌꯥꯝ ꯑꯃ ꯃꯣꯏ ꯄꯣꯠꯁꯤꯡ ꯍꯥꯡꯗꯅ ꯂꯩꯕ ꯑꯗꯨꯝ ꯀꯧꯕꯁꯨ ꯌꯥꯎꯋꯦ ꯁꯤꯗꯩꯁꯤꯗ ꯐꯖꯅ ꯃꯥꯏ ꯑꯣꯟꯁꯤꯜꯂꯗꯤ ꯑꯗꯨꯝ ꯑꯗꯨꯝ ꯍꯥꯏꯗꯤ ꯑꯗꯨꯝ ꯑꯗꯨꯝ ꯆꯥꯏ ꯑꯗꯨꯒ ꯍꯥꯏꯗꯤ ꯑꯗꯨꯝ
ꯇꯥꯏ
ꯁꯊꯣꯛ ꯂꯝꯕꯤꯒꯤ ꯍꯥꯏꯔ ꯑꯗꯨꯝ ꯅꯨꯡꯉꯥꯏ ꯇꯧꯕ ꯍꯥꯏꯇꯥꯔꯦ ꯑꯗꯨꯝ ꯍꯤꯡꯕꯌꯥꯏ ꯂꯝꯕꯤꯗ ꯂꯩꯌꯦꯅ ꯈꯜꯂꯦ
ꯌꯥꯏ ꯏꯌꯥꯝꯕ ꯑꯗꯨꯝ ꯑꯗꯨꯃꯥꯏꯅ ꯃꯈꯥ ꯇꯧꯁꯤꯜꯂꯒ ꯇꯝꯊꯔꯒ ꯁꯦꯟꯊꯣꯛ ꯂꯝꯕꯤ ꯑꯣꯏꯅ ꯑꯗꯨ ꯑꯗꯨꯃꯥꯏꯅ ꯄꯔꯃꯤꯅꯦꯟ ꯇꯥꯅ ꯈꯣꯠꯅ ꯍꯣꯠꯅꯕꯁꯨ ꯇꯧꯁꯦ ꯑꯗꯣ ꯄꯦꯅꯥꯁꯦ ꯏꯌꯥꯝꯕ ꯀꯜꯆꯔꯦꯜ ꯈꯛꯇꯒꯤꯁꯨ ꯅꯠꯇꯅ ꯑꯗꯨꯝ ꯍꯧꯖꯤꯛꯀꯥꯟꯗꯤ ꯍꯧꯒꯠꯂꯛꯏꯕ ꯏꯁꯩ ꯅꯪꯁꯩ ꯇꯧꯕ ꯈꯣꯠꯄ ꯃ꯭ꯌꯨꯖꯤꯛ ꯅꯨꯡꯖꯤꯛꯇꯁꯨ ꯑꯗꯨꯝ ꯌꯥꯎꯕ ꯈꯣꯠꯄꯁꯨ ꯎꯏ ꯃꯁꯒꯨꯝꯕꯁꯤꯅ ꯇꯣꯉꯥꯟꯕ ꯏꯌꯥꯝꯕ ꯃꯣꯏ ꯍꯥꯏ ꯍꯥꯏꯗꯤ ꯏꯌꯥꯝꯕꯅ ꯈꯣꯡꯉꯤꯕ ꯄꯦꯅꯥꯀ ꯈꯣꯡ ꯃꯣꯏ ꯈꯣꯡꯕ ꯈꯣꯠꯄ ꯑꯗꯨꯝ ꯑꯗꯨꯝ ꯃꯥꯟꯅꯕ ꯅꯠꯇ꯭ꯔꯣ ꯃꯣꯏꯁꯤꯁꯨ
ꯎꯝ ꯍꯧꯖꯤꯛꯀꯜꯁꯦ ꯑꯗꯨꯝ ꯀ꯭ꯂꯥꯁꯤꯛꯇꯁꯨ ꯑꯗꯨꯝ ꯀ꯭ꯂꯥꯁꯤꯛ ꯃ꯭ꯌꯨꯖꯤꯀꯦꯜꯗꯁꯨ ꯁꯨ ꯑꯗꯨꯝ ꯍꯥꯏꯗꯤ ꯄꯦꯅꯥꯁꯦ ꯏꯟꯁꯇ꯭ꯔꯨꯃꯦꯟ ꯑꯣꯏꯅ ꯑꯗꯨꯝ ꯄꯥꯛꯇꯛꯅꯅ ꯁꯤꯖꯤꯟꯅꯔꯑꯦ ꯍꯥꯟꯅ ꯎꯝ ꯌꯥꯝꯅ ꯉꯜꯂꯤꯉꯩ ꯃꯇꯝꯗꯗꯤ ꯄꯦꯅꯥ ꯀꯩ ꯀꯩꯁꯤꯗꯤ ꯂꯥꯏꯒꯤ ꯑꯣꯏꯕ ꯊꯧꯔꯝꯁꯤꯡꯗ ꯁꯤꯖꯤꯟꯅꯔꯝꯕꯅꯦ ꯑꯗꯣ ꯍꯧꯖꯤꯛꯇꯤ ꯏꯟꯁꯇ꯭ꯔꯨꯃꯦꯟ ꯑꯃ ꯑꯣꯏꯅ ꯍꯥꯏꯗꯤ ꯏꯁꯩ ꯅꯣꯡꯃꯥꯏ ꯑꯗꯨꯗꯒꯤ ꯍꯔꯥꯎ ꯀꯨꯃꯩ ꯀꯌꯥ ꯀꯌꯥꯗꯁꯨ ꯑꯗꯨꯝ ꯁꯤꯖꯤꯟꯅꯔꯦ ꯑꯗꯨꯝ ꯑꯩꯈꯣꯏꯅ ꯃꯥꯒꯤ ꯃꯔꯣꯟ ꯈꯔ ꯈꯦꯠꯅꯖꯔꯁꯨ ꯍꯥꯏꯗꯤ ꯃꯥꯒꯤ ꯏꯟꯁꯇ꯭ꯔꯨꯃꯦꯟ ꯑꯃꯒꯤ ꯃꯥꯒꯤ ꯄꯨꯊꯣꯔꯛꯏꯕ ꯃꯉꯣꯟꯗꯒꯤ ꯊꯣꯛꯉꯛꯏꯕ ꯁꯥꯎꯟꯗꯨꯗꯤ ꯆꯞ ꯃꯥꯟꯅꯕ ꯄꯣꯠꯅꯤꯅ ꯑꯗꯨꯝ ꯑꯗꯨꯝ ꯍꯥꯏꯗꯤ ꯑꯗꯨꯝ ꯁꯤꯖꯤꯟꯅꯩ ꯑꯗꯨꯝ ꯑꯌꯥꯝꯕ ꯑꯗꯨꯝ ꯑꯗꯩ ꯃꯥꯒꯤ ꯏꯟꯁꯇ꯭ꯔꯨꯃꯦꯟꯒꯤ ꯑꯣꯏꯕꯒꯤ ꯃꯥꯒꯤ ꯊꯣꯛꯂꯛꯏꯕ ꯚꯣꯀꯦꯜ ꯑꯗꯨꯗꯒꯤ ꯁꯥꯎꯟꯗꯨ ꯗꯤ ꯀꯔꯤꯁꯨ ꯈꯦꯠꯅꯕ ꯂꯩꯇꯦ ꯍꯥꯏꯇꯥꯏ
ꯑꯗꯨꯝ ꯑꯗꯨ ꯈꯣꯡꯕꯁꯤꯗꯤ ꯑꯗꯨꯝ ꯏꯌꯥꯝꯕ ꯑꯣꯏ ꯀꯩ ꯑꯣꯏꯅ ꯑꯗꯨꯝ ꯈꯣꯡꯉꯁꯨ ꯌꯥꯔꯝꯒꯅꯤꯗ ꯃꯣꯏꯁꯤꯀꯣ
ꯑꯥꯎ ꯌꯥꯏ ꯌꯥꯏ ꯑꯗꯨꯒꯤꯗꯤ
ꯍꯧꯖꯤꯛꯇꯤ ꯃꯤ ꯌꯥꯝ ꯊꯥꯒꯠꯅꯔꯛꯄ ꯎꯏꯅꯦ ꯃꯄꯥꯟꯂꯣꯝꯗꯒ ꯆꯠꯇꯅ ꯀꯜꯆꯔ ꯄ꯭ꯔꯣꯃꯣꯠ ꯇꯧꯅꯕ ꯑꯣꯏꯅ ꯆꯠꯇ ꯈꯣꯠꯇꯅ ꯇꯧꯕ ꯈꯣꯠꯇꯅ ꯐꯣꯟꯗꯒ ꯊꯥꯒꯠꯂꯛꯄꯗꯣ ꯌꯦꯡꯕꯗ ꯌꯥꯝ ꯐꯖꯩꯌꯦ
ꯐꯖꯩ ꯐꯖꯩ ꯍꯧꯖꯤꯛꯁꯦ ꯑꯗꯨꯝ ꯌꯥꯝꯅ ꯀꯟꯅ ꯑꯩꯈꯣꯏꯒꯤ ꯀꯜꯆꯔꯒꯤ ꯑꯣꯏꯕ ꯗ꯭ꯔꯦꯁꯁꯤꯁꯨ ꯄ꯭ꯔꯃꯣꯠ ꯇꯧꯕ ꯑꯗꯨꯗꯒꯤ ꯏꯟꯁꯇ꯭ꯔꯨꯃꯦꯟꯁꯨ ꯄ꯭ꯔꯃꯣꯠ ꯇꯧꯕ
ꯍꯣꯏ ꯍꯣꯏ ꯗ꯭ꯔꯦꯁ ꯅꯨꯡꯕ ꯁꯦꯠꯂꯒ ꯇꯧꯕꯗ ꯌꯥꯝ ꯐꯖꯩꯌꯦꯕ
ꯎꯝ
ꯀꯩꯗꯧꯔꯕꯝꯃꯤꯅ ꯍꯧꯖꯤꯛꯄꯨ ꯌꯥꯝꯕꯁꯤꯕꯣ
ꯑꯥ ꯑꯩꯁꯦ ꯍꯧꯖꯤꯛꯁꯦ ꯑꯗꯨꯝ ꯑꯩ ꯉꯍꯥꯛ ꯄꯣꯠ ꯊꯥꯔꯝꯕꯅꯦ ꯊꯕꯛ ꯈꯔ ꯇꯧꯕꯗꯒꯤ
ꯑꯁ ꯄꯨꯟꯈꯤꯗꯕꯁꯨ ꯀꯨꯏꯔꯦ ꯃꯇꯥꯡ ꯆꯥꯕꯗ ꯄꯨꯟ ꯈꯣꯠꯇ ꯇꯧꯁꯤ ꯌꯥꯝꯕ ꯋꯥꯔꯤ ꯋꯥꯇꯥꯏ ꯑꯌꯥꯝꯕꯅ ꯁꯥꯟꯅꯗꯅ ꯇꯧꯔꯦ ꯐꯣꯟ ꯇꯧꯔꯛꯏꯁꯦ ꯐꯔꯦ ꯅꯅꯥꯎꯖꯨ ꯇꯧꯒꯦ ꯈꯜꯂꯝꯕꯅꯦ ꯀꯨꯏꯔꯦ ꯄꯥꯎ ꯐꯥꯎꯅꯈꯤꯗꯕ ꯍꯣꯏ ꯏꯌꯥꯝꯕ ꯑꯩꯁꯨ ꯑꯁꯣꯝꯗ ꯊꯕꯛ ꯑꯃ ꯂꯩꯔꯦ ꯀꯩꯅꯣ ꯇꯧꯅꯕ ꯇꯧꯔ